ꯇꯧꯔꯗꯕꯅꯤ ꯇ ꯇꯧꯔꯗꯕꯅꯦ ꯇꯥꯗꯕꯅꯤ ꯈꯪꯅꯤ ꯑꯩꯒꯤꯗꯗꯥꯎꯖꯤꯦ ꯀꯃꯥꯏ ꯍꯔꯣ ꯈꯒꯗꯦ
ꯑꯩꯅ ꯆꯠꯄꯅꯦꯕꯦꯝꯃ ꯃꯤꯅꯤꯠ ꯇꯔꯥ ꯐꯥꯔꯕꯅꯦ
ꯍꯥꯔꯕꯣ
ꯑꯥ
ꯀꯩꯔꯣꯏ ꯈꯜ
ꯅꯪ ꯋꯥꯔꯤꯁꯦ ꯃꯤ ꯑꯃꯇꯪ ꯁꯥꯟꯅꯕ ꯌꯥꯏꯒ ꯍꯥꯏꯔꯗꯤ ꯏꯕꯥꯇꯪ ꯁꯥꯟꯅꯈ꯭ꯔꯗꯤ ꯌꯥꯝ ꯊꯤꯅꯩꯅꯤꯉꯣ ꯅꯣꯡꯃꯗꯒ ꯂꯣꯏꯁ ꯉ ꯕ
ꯑꯩ ꯈꯪꯍꯧꯗꯦ ꯍꯥꯏꯕ ꯑ ꯌꯥꯥꯎꯅ ꯇꯧꯔꯀꯅ
ꯎꯝ ꯇꯃꯝꯗꯗꯗ ꯌꯦ ꯅꯥꯏꯇꯕꯅꯤꯦ
ꯎꯝ ꯇꯨꯝꯃ ꯈꯖꯤꯕ ꯄꯔꯦ
ꯀꯞꯄꯨ ꯑꯣ ꯃꯥꯔꯅ
ꯑꯃ ꯆꯤꯡꯈꯠꯄꯁꯨ ꯌꯥꯗꯕꯤꯗꯣ
ꯎꯝ ꯐꯨꯜꯂ ꯑꯗꯨꯃꯦꯣꯏꯕꯤ
ꯍꯣꯏ ꯑꯁ ꯑꯩꯗꯤ ꯑꯩꯈꯣꯏ ꯇꯥꯗꯣ ꯑꯗꯣ ꯑꯩꯒꯤ ꯁꯨꯂꯤꯠꯅꯦ ꯑꯗꯣ ꯍꯕ꯭ꯔꯥ ꯑꯩꯈꯣꯏꯖꯥ ꯑꯩꯁꯦ ꯆꯠꯂꯤꯁꯤ ꯀꯕꯅꯦꯕ ꯀꯩ ꯅꯨꯄꯤꯒꯤ ꯄꯥꯝꯗꯦ ꯄꯥꯝꯗꯦꯗ ꯂꯩꯔꯛꯈꯤꯗ꯭ꯔꯦꯕ ꯃꯥꯗꯤ ꯂꯩꯌꯦ ꯂꯩꯗ꯭ꯔꯦꯅ ꯈꯪꯗꯦꯕ ꯑꯗꯨꯒ ꯕꯦꯒ ꯑꯃꯒ ꯑꯣꯏꯔ ꯃꯥꯜꯂꯦ
ꯂꯩꯖꯔꯒꯁꯅꯤꯃꯥꯏ
ꯑꯗꯣ ꯑꯩꯁꯦ ꯍꯟꯗꯛ ꯄꯤꯉ ꯆꯕꯗ ꯀꯩ ꯑꯩꯅ ꯁꯤ ꯈꯜꯂꯤꯁꯦ ꯑꯁ ꯇꯤ ꯁꯥꯔꯠ ꯑꯃ ꯂꯤꯠꯂꯒ ꯑꯗꯨꯝ ꯖꯤꯟꯁ ꯆꯂꯒꯁꯤꯅꯤ ꯀ ꯇꯨꯅ ꯆꯂꯒꯦꯅ ꯈꯗꯦ ꯄꯁꯏ ꯂꯩꯦ ꯑꯣ ꯑ
ꯍꯥ ꯅꯪꯒꯤ ꯍꯥꯟꯅꯩ ꯑꯗꯣ ꯅꯪ ꯐꯖ ꯐꯖꯕ ꯂꯩꯔꯤꯗꯣ ꯑꯗꯨ ꯑꯗꯨꯝ ꯁꯦꯠꯂꯣ
ꯑꯩ ꯑꯩ ꯂꯩꯔꯔꯣꯏ ꯑꯩ ꯍꯥꯟꯅ ꯂꯩꯒ‌ꯦꯗꯤ ꯈꯜꯂꯝꯃꯤꯕ ꯑꯗ‌ꯣ ꯂꯩꯔꯔꯣꯏ
ꯂꯩꯔꯨꯅꯨ ꯀꯩ ꯀꯥꯟꯗꯕ
ꯍ‌ꯣꯏ ꯑꯔꯩ ꯑꯔꯩꯕ ꯏꯕꯦꯝꯃ ꯀꯔꯤꯗꯣ ꯈꯪꯕ꯭ꯔꯥ ꯑꯩ ꯑꯩ ꯀꯩꯅ‌ꯣꯝ ꯍꯥꯏꯔꯛꯀꯦ ꯉꯥꯏꯈ‌ꯣ ꯉꯥꯏꯈ‌ꯣ ꯑꯩ ꯀꯩꯅ‌ꯣꯝ ꯍꯥꯏꯔꯛꯀꯦꯕ ꯈꯪꯕꯔ ꯑꯃꯨꯛ ꯀ ꯑ ꯍꯥꯟꯗꯩ ꯃ‌ꯦꯁꯦꯁ ꯊꯥꯔꯛꯑꯝꯃ‌ꯦꯕꯀ‌ꯣ ꯋꯥꯆꯦꯞ ꯑꯗꯨ ꯀꯩ ꯍꯥꯏꯅ‌ꯣꯗꯤ ꯈꯪꯗꯕ ꯃꯁꯥꯅ ꯑꯦꯕ꯭ꯔꯤ ꯋꯥꯟ ꯗꯦꯂꯦ ꯇꯧꯔ ꯂꯩꯔꯝꯃꯦ
ꯉꯥꯏꯈ‌ꯣ ꯅ‌ꯦꯠ ꯅꯨꯡꯉꯥꯏꯇꯕ꯭ꯔ ꯈꯪꯗꯦ ꯄꯠꯄꯠ ꯇꯠꯂꯦ ꯅꯪ ꯉꯥꯡꯉꯤꯗꯣ
ꯇꯔꯕ
ꯇꯥꯔꯦ
ꯃꯦꯁꯦꯁ ꯊꯥꯔꯝꯃꯦꯕ ꯑ ꯋꯥꯆꯞ ꯑꯗꯨ ꯀꯩ ꯍꯥꯏꯅ‌ꯣꯗꯤ ꯈꯪꯗ‌ꯦ ꯑꯦꯕ꯭ꯔꯤ ꯋꯥꯟ ꯗꯤꯂꯤꯠ ꯇꯧꯔ ꯂꯩꯔꯝꯃꯦꯕ
ꯑꯥ
ꯒꯤ ꯑꯃꯁꯨꯡ ꯅꯨꯡꯗꯥꯡ ꯉꯟꯅ ꯇꯨꯝꯕꯒꯤ ꯈꯪꯗꯕꯗꯣ
ꯑꯥ
ꯆ‌ꯦꯞꯇꯁꯨ ꯑꯗꯨ ꯃꯥꯏ ꯃꯦꯁꯁꯨ ꯂꯥꯛ ꯈꯪꯍꯧꯗꯦꯕ ꯑꯩ
ꯑꯥ
ꯑꯩꯗꯣ ꯁꯨꯝ ꯍꯩꯅꯔꯛꯇ꯭ꯔꯕ ꯑꯩꯁꯦ ꯑꯗꯨ ꯑꯩꯁ‌ꯦ ꯕ꯭ꯂꯣꯛ ꯑꯣꯏꯅ ꯇꯧꯈ꯭ꯔꯦ
ꯇꯧꯈ꯭ꯔꯣ ꯏꯕꯦꯝꯃ ꯃꯥ ꯌꯥꯝ ꯍꯦꯟꯃꯟꯈ꯭ꯔꯦ ꯃꯥꯗꯣ ꯈꯪꯕ꯭ꯔꯥ ꯉꯥꯏꯍꯥꯛ ꯉꯥꯏꯍꯥꯛ ꯀꯥꯏꯍꯧꯕꯩ ꯇꯥꯏꯞ ꯇꯧꯔꯤ ꯍꯥꯏꯕ꯭ꯔꯥ ꯀꯩꯅꯣ ꯎꯂꯦꯅꯥ ꯑꯃꯨꯛ ꯀꯧꯔꯛꯀꯅꯤ ꯑꯃꯃꯨꯛ ꯀꯧꯔꯛꯀꯅꯤ ꯑꯃꯃꯨꯛ ꯀꯧꯔꯛꯀꯅꯤ
ꯑ ꯄꯛꯇꯤ ꯄꯛꯇꯤꯍꯦ ꯑꯗꯣ ꯑꯩꯅꯦ ꯍꯧꯖꯤꯛꯀꯥꯟꯁꯦ ꯃꯤꯁꯤꯡꯁꯤꯁꯦ ꯍꯩꯅꯗꯕ ꯃꯤ ꯑꯣꯏꯅ ꯐꯥꯎꯔꯛꯄꯣꯗꯣ ꯈꯪꯕ꯭ꯔꯥ
ꯑꯁꯦꯡꯕ ꯃꯥꯗꯣ ꯍꯩꯅꯗ꯭ꯔꯦ
ꯑꯩ ꯌꯥꯝꯅ ꯍꯩꯅꯗ꯭ꯔꯦ ꯇꯣꯀꯠꯆꯔꯦ ꯍꯩ
ꯈꯨꯝꯃ‌ꯣ ꯑꯁꯤꯗ ꯍꯥꯏꯗꯣ ꯀꯩ ꯏꯟꯁꯥꯡ ꯆꯔꯛꯀꯦ ꯈꯪꯗꯦ ꯈꯪꯗꯦ ꯀ ꯍꯥꯏꯅ ꯑꯩꯅ ꯉꯁꯤ ꯄꯨꯡ ꯀꯌꯥꯕꯨ ꯇꯥꯔꯒꯦ ꯄꯨꯡ ꯃꯣꯏ ꯑꯁ ꯑꯉꯥꯡ ꯇꯨꯏꯁꯟ ꯂꯥꯛꯄꯤꯗꯕꯤ ꯁꯤꯅꯦ ꯑꯩꯅ ꯈꯜꯂꯤꯁ‌ꯦ
ꯅꯍꯥꯟꯗꯤꯅꯦ ꯍꯪꯉꯕ꯭ꯔꯥ ꯑꯁ ꯃꯣꯏ ꯃꯃꯥꯗꯣ ꯈꯪꯕ꯭ꯔꯦ ꯈꯪꯉꯝꯅꯤ ꯖꯦꯅꯦꯕꯤꯗꯣ ꯈꯪꯉꯨꯔꯥ ꯑꯩꯅꯦ ꯇꯨꯏꯁꯟ ꯇꯧꯕ ꯑꯉꯥꯡ ꯅꯨꯄꯤꯗꯣ ꯃꯣꯏ ꯑꯉꯥꯡ ꯌꯥꯝꯕꯁꯤ ꯌꯥꯗꯕꯅꯦꯕꯀꯣ ꯃꯇꯣꯝ ꯇꯧꯕꯤꯌꯨ ꯃꯇꯣꯣꯟꯝ ꯇꯧꯕꯤꯌꯨ ꯍꯥꯏꯕꯅꯦ ꯑꯗꯨꯗ ꯅꯍꯥꯟꯗꯤ ꯁꯨꯃꯥꯏꯅ ꯇꯧꯕ ꯑꯩꯗꯣ ꯊꯦꯡꯅꯍꯜꯂꯤ ꯌꯨꯝ ꯌꯧꯕ꯭ꯔꯥ ꯊꯦꯡꯕ ꯍꯥꯏꯇꯥꯔꯦ ꯑꯗꯨꯗꯒꯦ ꯃꯥꯅꯣ ꯊꯦꯡꯅ ꯇꯧꯕ ꯑꯗꯒꯤ ꯑꯌꯨꯛꯇꯗꯨꯁꯨ ꯑꯉꯥꯡ ꯑꯌꯨꯛꯇ ꯇꯧꯕ ꯑꯉꯥꯡꯗꯨꯁꯨ ꯑꯌꯨꯛꯇ ꯂꯥꯛꯍꯧꯗ꯭ꯔꯦꯅ ꯅꯨꯡꯊꯤꯟ ꯊꯥꯔꯛꯄꯍꯦꯛ ꯑꯗꯨꯗꯒꯤ ꯄꯨꯡ ꯃꯔꯤꯗ ꯂꯥꯛꯀꯗꯕ ꯑꯉꯥꯡꯗꯨꯁꯨ ꯄꯨꯡ ꯇꯔꯨꯛ ꯇꯥꯔꯝꯗꯥꯏ ꯃꯤꯅꯤꯠ ꯇꯔꯥꯃꯨꯛꯇꯪ ꯋꯥꯠꯂꯤꯀꯥꯟꯗ ꯑꯣꯏꯅ ꯂꯥꯛꯁꯜꯂꯕ
ꯑꯥ ꯑꯥ
ꯑꯗꯨꯗꯨꯒꯤ ꯑꯗꯨꯒ ꯄꯨꯡ ꯃꯉꯥ ꯃꯈꯥꯏ ꯇꯔꯨꯇꯩꯒꯤ ꯇꯧꯒꯗꯕ ꯑꯁꯦꯡꯕ ꯑꯉꯥꯡꯈꯩꯗꯨꯁꯨ ꯂꯥꯛꯄ ꯑꯦꯐꯂꯞ ꯄꯨꯂ ꯑꯗꯨꯅ ꯑꯉꯥꯡꯈꯩꯗꯣ ꯑꯖꯤꯅꯦꯕꯤ ꯅꯨꯄꯤ ꯃꯃꯥꯅ ꯂꯧ ꯂꯥꯛꯂꯄꯗꯨꯗꯅꯦ ꯑꯉꯥꯡ ꯃꯌꯥꯝꯗꯣ ꯂꯣꯏ ꯎꯕꯗ ꯃꯥꯁꯦ ꯁꯥꯎꯂꯛꯅꯅ ꯇꯧꯔꯦꯕꯀꯣ ꯀꯃꯔ ꯆꯥꯛꯇ ꯈꯪꯕ꯭ꯔꯥꯁꯔ ꯀ
ꯑꯁ ꯑ ꯅꯪꯁꯦ ꯑꯉꯥꯡꯁꯦ ꯄꯨꯂꯞꯅꯣ ꯀꯌꯥ ꯂꯣꯏꯁꯤ ꯇꯧꯔꯤꯁꯦ
ꯑꯉꯥꯡ ꯃꯉꯥ ꯎꯝ
ꯀꯌꯥ ꯀꯌꯥ ꯂꯩꯕ
ꯈꯪꯗꯦ ꯑꯗꯨꯗꯤ ꯑꯩꯅ ꯍꯥꯏ ꯖꯤꯦꯅꯦꯕꯤꯒꯅꯣꯒꯗꯤ ꯂꯩꯔ ꯑꯗꯨ ꯑꯉꯥꯡ ꯑꯅꯤꯗꯨꯗꯤ ꯅꯧꯅ ꯂꯥꯛꯑꯦ ꯐꯥ ꯐꯥꯗ꯭ꯔꯤꯗꯨꯅ
ꯎꯝ ꯎꯝ ꯑꯥ ꯑꯅ ꯀꯝ ꯆꯠꯊꯔꯤꯉꯦ
ꯑꯥ ꯑꯪ ꯑꯉꯥꯡꯈꯩ ꯂꯣꯏꯅꯃꯛꯇꯗꯤ ꯍꯥꯏꯈ꯭ꯔꯝ ꯖꯦꯅꯦꯕꯤꯗꯗꯤ ꯍꯥꯏꯗ꯭ꯔꯤ
ꯖꯤꯅꯦꯃꯤꯁꯦ ꯑꯉꯥꯡꯁꯦ ꯀꯩꯗꯣ ꯅꯠꯇ꯭ꯔꯣ ꯈꯔ ꯃꯁꯝ
ꯍꯣꯏ ꯃꯁꯝ ꯈꯔ ꯁꯥꯡꯕ ꯑꯉꯥꯡꯗꯣ ꯍꯣꯏ ꯍꯣꯏ ꯂꯝ ꯌꯥꯝ ꯍꯦꯟꯕ ꯑꯉꯥꯡꯗꯣ ꯖꯦꯅꯦꯕꯤ ꯈꯪꯗꯕ ꯂꯩꯇ꯭ꯔꯦ ꯁ꯭ꯋꯥꯏꯗ
ꯃ
ꯑꯁ ꯁꯈꯨ ꯃꯥꯉ ꯀꯥꯏꯂꯨ ꯇꯧ ꯇꯧꯅꯤ ꯇꯧꯦꯗꯅꯤ ꯍꯪ꯭ꯔꯥꯗꯝ ꯂꯥꯎ ꯊꯄ ꯑꯦ ꯂꯥꯎꯗ ꯆꯠꯇꯦꯕ
ꯃꯅ ꯑꯃꯨꯛ ꯀ꯭ꯔ
ꯍꯣꯏ ꯍꯣꯏ ꯑꯗꯨꯝ ꯅꯨꯡꯉꯥꯏꯕ ꯑꯝꯁꯨ ꯌꯥꯎꯋꯦꯕꯀꯣ ꯉꯥꯡꯅꯕꯗ ꯎꯝ ꯑꯗꯨꯒ ꯑꯗꯨꯝ ꯈꯪꯗꯦ ꯃꯥ ꯑꯗꯨꯝ ꯈꯨꯝꯃꯛꯇꯣꯏꯅꯦ ꯈꯪꯉꯕ꯭ꯔꯥ ꯑꯗꯨꯅ ꯑ ꯄꯤꯔꯣ ꯍꯥꯏꯕꯅꯦ ꯍꯥꯏꯔꯅꯤꯀꯣ
ꯑꯥ
ꯅꯤꯖꯥꯅꯤꯃꯤ ꯗꯣꯏꯅꯤ ꯋꯥ
ꯉꯐꯝꯁꯨ ꯂꯣꯏꯇꯕꯗ
ꯈꯔ ꯀꯟꯅ ꯂꯥꯎꯁꯜꯂꯨꯔꯦ ꯅꯪ ꯑꯩꯉꯣꯟꯗ ꯍꯦꯛꯇ ꯂꯥꯎꯁꯜꯂꯛꯏ ꯑꯩ ꯅꯤꯡꯁꯤꯡꯕ ꯊꯣꯛꯇ꯭ꯔꯦ ꯀ ꯇꯧꯔꯛꯇꯣꯏꯅꯦꯕ
ꯥꯁꯀꯤꯗꯃ
ꯄꯥꯁ ꯀꯦꯖꯤ
ꯅꯨꯄꯤꯅꯤꯀꯣ
ꯅꯨꯠꯇ
ꯅꯨꯄꯥꯏ ꯑꯃꯥ ꯃꯣꯏ ꯃꯁꯣ
ꯥꯛꯑꯒ ꯑꯩ ꯋꯥꯔꯤ ꯁꯔ ꯋꯥꯔꯤꯁꯨ ꯁꯥꯟꯅꯕ ꯌꯥꯕ ꯐꯤꯁꯨ ꯁꯥꯕ ꯌꯥꯕ ꯍꯥꯏ ꯅꯣꯏ ꯃꯥꯗꯤ ꯐꯤ ꯂꯧꯕ ꯆꯠꯇ꯭ꯔꯕꯣ ꯎꯝ
ꯀꯃꯥꯁꯦ ꯍꯟꯗꯗꯤ ꯈꯜꯂꯦꯄꯦ ꯍꯥꯏꯗꯤ ꯃꯥ ꯅꯥꯔꯨꯕꯗꯣ ꯑꯗꯨꯗꯒꯤ ꯑꯃꯨꯛꯃꯨꯛꯇꯤ ꯆꯠꯂꯦꯕ ꯑꯗꯣ ꯇꯣꯏꯅ ꯍꯥꯟꯅ ꯆꯠꯂꯝꯕꯗꯤ ꯆꯦ ꯆꯠ ꯃꯥꯑꯣ ꯍꯧꯖꯤ ꯃꯁꯥꯗ ꯄꯅꯥꯛ ꯇꯧꯔꯛꯦꯅꯦ ꯍꯧꯖꯤꯛ ꯃꯥ ꯍꯧꯖꯤꯛ ꯌꯥꯝ ꯊꯤꯅ ꯃꯨꯠ ꯑꯃꯗꯅꯤ ꯃꯥꯥ ꯂꯩꯔꯤꯁꯦ
ꯃꯣꯏ ꯆꯦꯗꯤ ꯂꯩꯔꯕꯣ ꯌꯨꯝꯗ
ꯎ ꯂꯩ
ꯅꯣꯏꯠꯇ ꯁꯁꯇꯕꯁꯟꯗ꯭ꯔꯕ
ꯑꯥ ꯂꯣꯏꯒꯦ ꯑꯗꯨꯃ ꯍꯟꯗꯛ ꯀꯩꯣ ꯃꯣꯏꯒꯤ ꯊꯦꯁꯤꯁꯁꯤ ꯒꯤ ꯑꯃ ꯃꯣꯏ ꯁꯚꯦ ꯂꯄꯗꯣ ꯑꯩꯈꯣꯏꯒꯤ ꯀꯩꯒꯤꯗ ꯃꯌꯥꯝ ꯃꯦꯟꯍꯟꯕꯒꯤ ꯑꯗꯨꯒꯤꯗꯣ ꯑꯩꯈ ꯆꯦꯛꯁꯨ ꯃꯥꯡ ꯇꯧꯈꯤꯕꯅꯦꯕ ꯑꯗꯨꯗꯣ ꯑꯃꯨꯛ ꯄꯨꯂꯞ ꯄꯤꯈꯠꯂꯒ ꯄꯤꯈꯤꯕꯒꯤ ꯃꯎꯁꯦ ꯃꯨꯛꯀꯟꯅ ꯏꯕꯨꯗꯤ ꯂꯣꯏꯗꯤ ꯂꯣꯏꯈ꯭ꯔꯦ ꯑꯗꯨꯒ ꯂꯣꯏꯔ ꯃꯥꯜꯂ
ꯑꯩꯈꯣꯏ ꯇꯧꯗ ꯃꯥꯜꯂꯤꯀꯣ
ꯍꯣꯏ ꯇꯧꯗꯦ ꯄꯣꯠꯁꯤ ꯂꯛꯏ ꯑꯁ ꯑꯗꯨ ꯌꯥꯎꯗꯗꯤ ꯌꯥꯝ ꯊꯤ ꯐꯔꯕꯅꯤ
ꯍꯣꯏ ꯑꯁꯦꯡꯕꯩꯁꯨ ꯐꯔꯦꯍꯥꯏ ꯃꯣꯏꯒꯤ ꯑꯗꯨꯁꯨ ꯃꯤ ꯁꯨꯅꯕ ꯍꯣꯠꯅꯕꯗ ꯌꯥꯝ ꯊꯤ ꯋꯥꯔꯝꯅꯤ ꯃꯣꯏ
ꯑꯁ ꯁꯤꯁꯇꯔ ꯑꯧ ꯅꯡ ꯃꯥꯁꯔꯒ ꯒꯥ ꯇꯧꯅꯤꯡꯕꯥ
ꯃꯁꯇꯔ ꯇꯧꯅꯤꯡꯉꯤ ꯀꯩꯅꯣ
ꯇꯧꯅꯤꯡꯉꯦ
ꯎꯝ ꯑꯃꯕꯔꯥꯁ ꯃꯥꯛ ꯇꯣ ꯌꯥꯝꯀꯜꯅ ꯋꯥꯑꯣ ꯑꯗꯨꯝ ꯋꯥꯡꯉꯛ ꯇꯥꯔꯗꯤꯅꯦ ꯍꯉꯥꯞ ꯄꯔꯥ ꯑꯩ ꯁꯕꯦꯟ ꯁꯦꯝ ꯇꯧꯕ ꯑꯃꯨꯛ ꯐꯥꯠ ꯐꯗꯣꯃꯂꯤ ꯍꯥꯏꯗꯤ ꯃꯣꯏꯗꯤ ꯑꯃꯨꯛ ꯑꯦꯛꯖꯥꯝ ꯊꯥꯗ꯭ꯔꯁꯨ ꯑꯗꯨꯝ ꯄꯤ ꯑꯩꯩꯆ ꯗꯤ ꯇꯧ ꯌꯥꯏꯗꯅ
ꯎꯝ
ꯈꯡꯗꯦ ꯑꯗꯣ ꯌꯦꯡꯉꯅꯤ
ꯑꯁ ꯄꯤ ꯑꯩꯁꯇꯤꯒꯥꯗꯤ ꯑꯩꯈꯣꯏꯗꯤ ꯄꯤꯕꯤꯔꯛꯇꯧ ꯃꯥꯟꯁꯤꯜꯂꯛꯇ꯭ꯔꯦꯗ
ꯄꯤꯔꯛꯀꯅꯤꯍꯦ ꯀꯩꯁꯨ ꯑꯗꯨꯝ ꯃꯥꯉꯗꯣ ꯅꯡ ꯃꯇꯝ ꯌꯥꯝ ꯂꯩꯔꯤ ꯀꯩꯅꯣ ꯑꯦꯛꯖꯥꯝ ꯑꯃꯥ ꯑꯅꯤꯗꯡ ꯊꯥꯗ ꯉꯥꯏꯔꯤ ꯎꯗꯦ ꯆꯠꯂꯣꯕꯥ
ꯑꯩꯗꯤ ꯇꯧꯅꯤꯡ
ꯑꯩꯅ ꯒꯥ ꯇꯨ ꯃꯌꯨ ꯍꯟꯗꯛꯁꯨ ꯋꯥꯡꯗꯤ ꯋꯥꯡꯉꯛꯀꯅꯤꯕꯀꯣ ꯐꯤꯖꯛꯁꯥꯏ ꯆꯤꯟꯗꯕꯤꯎ
ꯐꯤꯖꯤꯛꯁ ꯇꯣ ꯑꯩꯗꯤ ꯀꯌꯥꯅꯣ ꯊꯥꯔꯇꯤ ꯐꯥꯏꯚꯇ ꯀꯩꯅꯣꯝ ꯇꯧꯔꯝꯕꯅꯦ ꯑꯩꯗꯤ ꯐꯣꯔꯇꯤꯗꯤ ꯌꯧꯗꯝ
ꯑꯟꯗꯦ ꯈꯔꯗꯤ ꯇꯧꯔꯝꯃꯦ ꯑꯗꯨ ꯑꯣꯏꯏꯁꯨ ꯆꯨꯝꯃꯤꯔꯥ ꯂꯥꯅꯅꯤꯔ ꯒꯥꯏꯅ ꯃꯧꯟ ꯇꯥꯗꯧ ꯐꯖꯤꯁ ꯀꯩꯇ ꯈꯡꯗꯦ ꯍꯥꯏꯕꯥ
ꯍꯟꯗꯛꯁꯦ ꯍꯗꯛꯁꯅꯦ ꯃꯃꯥꯡꯒꯥꯅꯦ ꯐꯤꯖꯥ ꯖꯦꯅꯤꯃ ꯁꯦꯇꯁ ꯇꯧꯒꯦ ꯇꯧꯔꯣꯏ ꯈꯡꯗꯕꯒꯤ ꯃꯊꯥ ꯁꯥꯕ ꯖꯅꯤꯛꯁꯦ ꯃꯃꯥꯡꯁꯤ ꯐꯔꯁꯟꯅ ꯑꯃꯨꯛ ꯄꯥꯁ ꯇꯧꯔꯛꯅꯤ ꯇꯧꯔꯛꯑꯣꯏ ꯈꯡꯗꯕ ꯃꯊꯥ ꯁꯥꯕ ꯍꯟꯗꯛꯅ ꯑꯃꯨꯛ ꯃꯥꯔꯛ ꯋꯥꯡꯉꯛꯑꯣꯏ ꯈꯟꯕꯩ ꯃꯊꯥ ꯁꯥꯕ
ꯑꯁ ꯑꯩꯗꯤ ꯈꯡꯗꯅ ꯑꯗꯨꯝ ꯆꯞ ꯃꯅꯩ ꯑꯗꯨ ꯁꯥꯥꯔꯅ ꯅꯥꯒꯣꯟꯗ ꯍꯕ꯭ꯔ ꯂꯧꯕꯗꯣ ꯌꯥꯒꯤ ꯍꯥꯏ ꯈꯝꯕ꯭ꯔꯥ ꯃꯦꯁ ꯂꯧꯔꯒ ꯍꯟꯗꯛꯀꯤ
ꯌꯥꯗꯧ ꯍꯥꯏꯌꯦ
ꯎꯝ ꯑꯩꯈꯣꯏ ꯑꯉꯥꯡ ꯑꯃꯅꯦ ꯈꯥꯉꯕꯥ ꯏ ꯕꯤ ꯑꯦꯁ ꯂꯧꯔꯒ ꯃꯦꯠꯁ ꯂꯧꯔ ꯏ ꯕꯤ ꯑꯦꯁ ꯂꯧꯒꯦꯅ ꯍꯥꯏ ꯑꯗꯨ ꯁꯥꯔꯗꯣ ꯀꯩꯅꯣ ꯑꯦꯗꯃꯤꯁꯟ ꯇꯧꯕꯝꯇ ꯐꯝꯃꯤꯗꯅ ꯑꯗꯨꯒꯤ ꯃꯧꯁ ꯀꯂꯥꯑꯣꯗꯤ ꯏ ꯕꯤ ꯑꯦꯁ ꯂꯧꯕ ꯌꯥꯔꯣꯏꯅ ꯐꯤꯖꯤꯛꯁ ꯂꯧ ꯍꯜꯂꯤ ꯑ ꯐꯤꯖꯤꯛꯁꯄꯨꯗꯤ ꯖꯥꯌꯦꯒꯥꯟꯗ ꯐꯤꯖꯤꯛꯁ ꯅꯠꯇ꯭ꯔ ꯀꯦꯃꯤꯁꯇ꯭ꯔꯤ ꯂꯩꯔꯣ ꯇꯔꯝꯅꯤ ꯑꯅꯥ ꯈꯜꯂꯣ ꯍꯥꯏ ꯑꯣ ꯃꯥꯗꯣ ꯈ ꯑꯗꯨꯝ ꯐꯤꯖꯤꯛꯁ ꯈꯜꯂꯝꯃꯤ
ꯑꯁ ꯑꯗꯣ ꯑꯩ
ꯍꯥꯏꯅꯤ ꯋꯥ ꯃꯥꯗꯣ ꯌꯥꯝ ꯇꯥꯛꯄ ꯐꯩ ꯍꯥꯏ ꯐꯤꯖꯤꯛꯁ ꯇ ꯁꯥꯒꯂꯤ ꯅ
ꯑ ꯁꯕꯂꯤ ꯂꯤꯞꯇ ꯋꯥ ꯐꯩꯏ
ꯎꯝ ꯑꯗꯨꯗꯨꯒꯅꯦ ꯈꯪꯉꯕ꯭ꯔꯥ ꯃꯦꯗꯥꯝ ꯇ ꯐꯥꯁ ꯅꯥꯅ ꯇꯥꯔꯁꯨ ꯐꯅꯤꯕ ꯈꯪꯉꯕ꯭ꯔꯥ
ꯎꯝ ꯏꯝꯄꯣꯔꯇꯦꯟ ꯍꯥꯏꯗꯣꯛꯄꯤꯔꯦ
ꯎꯝ ꯑꯗꯨ ꯍꯥꯏꯔꯦ ꯐꯤꯖꯤꯛꯁꯇꯨꯗꯤ ꯌꯥꯝꯅ ꯏꯝꯄꯣꯔꯇꯦꯟꯗꯤ ꯍꯥꯏꯗꯣꯛꯏꯉꯣ ꯃꯣꯏꯗꯣ ꯍꯪꯕ꯭ꯔꯥ ꯃꯣꯏꯅ ꯍꯥꯏꯗꯣꯛ ꯊꯕꯅꯤ ꯀꯩꯅꯣꯒꯤ ꯀꯣꯏꯁꯟꯗꯣ ꯌꯥꯎꯔꯦ ꯍꯪꯉꯕ꯭ꯔꯥ ꯑ ꯃꯣꯏꯒꯤ ꯇꯦꯁ ꯇꯧꯈꯤꯕ ꯀꯣꯏꯁꯟꯗꯣ ꯍꯪꯉꯕ ꯌꯥꯎꯔꯛꯑꯦ ꯑꯍꯥꯟꯕꯒꯤ
ꯑꯥ
ꯑꯗꯨ ꯍꯥꯏꯐꯦꯠ ꯑꯩꯗꯣ ꯄꯥꯔꯒꯗꯤ ꯆꯠ ꯆꯖꯕꯅꯦ ꯑꯗꯨ ꯑꯣꯏꯔꯁꯨꯅꯦ ꯑꯗꯨꯝ ꯈꯔ ꯈꯔꯗꯤ ꯇꯧꯔꯝꯃꯦ ꯑꯗꯨꯏꯁꯨ ꯍꯦꯛꯇ ꯀꯥꯎꯊꯣꯛꯈꯤꯕ ꯑꯗꯨꯗꯨꯒ ꯑꯩꯈꯣꯏ ꯐꯤꯖꯤꯛꯁꯇ ꯇꯥꯕ ꯑꯣꯖꯥꯅꯤꯗꯨꯒ
ꯑꯁ ꯑꯗꯨꯒꯤ ꯏꯪꯂꯤꯁ ꯀ ꯑꯣꯖꯥꯔ ꯗꯤꯅꯦ ꯌꯥꯝ ꯁꯥꯎꯅꯁꯤ
ꯁꯃꯖꯦ ꯑꯆ ꯔꯥꯈꯅ ꯃꯥ ꯃꯔ ꯍꯅ ꯎ
ꯑꯩ ꯌꯥꯝ ꯁꯥꯎꯅꯤꯡꯕ ꯍꯥꯏ ꯃꯣꯏꯁꯦ ꯑꯦꯛꯖꯥꯝ ꯃ ꯌꯥꯔꯦ ꯇꯁꯦꯡꯅ ꯃꯣꯏꯁꯨ ꯍꯩꯗꯤ ꯍꯩꯇꯦꯕꯀꯣ
ꯍꯥꯏꯗꯤꯅꯦ ꯑꯗꯣ ꯀꯩ ꯍꯥꯏꯅꯣ ꯀꯩ ꯍꯥꯏꯅꯣ ꯑꯗꯨꯝ ꯄꯪꯍꯪ ꯈꯅꯦꯕ ꯁꯤ ꯋꯥꯍꯩ ꯈꯨꯗꯤꯡꯒꯤ ꯃꯥꯥꯟꯅ ꯃꯥꯟꯅꯕ ꯁꯤꯟꯒꯦꯗꯤ ꯍꯥꯏꯗꯤ
ꯁꯤꯜꯂꯣꯏ ꯇꯕ
ꯍꯄꯥ ꯃꯥ꯭ꯔ ꯀ
ꯅꯀꯣꯀꯣ ꯍꯧꯖꯤꯛ ꯅꯪꯅ ꯇꯧꯔꯛꯈꯤꯕ꯭ꯔꯥ ꯑꯩꯅ ꯇꯧꯔꯛꯄ꯭ꯔꯥ ꯑꯩꯅ ꯇꯧꯔꯛꯏꯀꯣ
ꯅꯪ ꯃꯗꯕ꯭ꯔꯦ
ꯑꯗꯨꯗꯤ ꯅꯪ ꯅꯪ ꯀꯛꯊꯠꯂꯛꯑꯣ ꯑꯩ ꯀꯛꯊꯠꯂꯛꯑꯒꯦ ꯑꯗꯨꯒ ꯇꯧꯔꯛꯑꯣ ꯅꯪ
ꯍꯣꯏ ꯇꯔꯒꯦ ꯇꯃꯒꯦ